ꯇ
ꯎꯝ ꯍꯜꯂꯣ ꯇꯥꯕ꯭ꯔꯣ
ꯎꯝ ꯇꯥꯏꯌꯦ
ꯎꯝ ꯆꯁꯔꯕ꯭ꯔꯣ
ꯑꯩ ꯍꯧꯖꯤꯛ ꯆꯥꯔꯒ ꯂꯩ
ꯀꯔꯤ ꯏꯆꯥꯥꯅꯣ ꯃꯣꯔꯣꯛ ꯁꯥꯕ ꯃꯥꯜꯂꯤꯗ
ꯉꯁꯤ ꯑꯣ ꯀꯩꯅꯣ ꯈꯔ
ꯐꯥꯎꯕ
ꯑ ꯍꯥꯎꯗꯕ ꯀ ꯃꯅꯥꯅꯦ
ꯑꯣ ꯀꯅꯥꯥꯟ ꯊꯣꯡꯕꯅꯣ
ꯑꯩꯅ ꯊꯣꯡꯕꯅꯦ
ꯑꯣ ꯍꯥꯎꯕ꯭ꯔꯣ
ꯍꯥꯎꯗꯦ ꯍꯥꯎꯗꯕꯒꯤ ꯁꯤꯡꯖꯨ ꯁꯦꯝꯃꯒ ꯆꯥꯕꯅꯦꯁꯦ
ꯀꯩꯁꯤꯡꯖꯣ ꯃꯃꯤꯁꯤꯡꯖꯣ ꯃꯤꯁꯤꯡꯁꯨ ꯆꯣꯔ ꯆꯥꯅꯊꯟꯇ
ꯑꯩ ꯏꯅꯥꯎꯅꯨꯄꯥꯒ ꯏꯅꯥꯎꯅꯨꯄꯥꯁꯨ ꯆꯥꯛ ꯆꯥꯗ꯭ꯔꯒ ꯉꯥꯏꯔꯒ ꯂꯩꯌꯦ ꯑꯗꯨꯩꯅ ꯎ ꯎ ꯑꯩꯕ ꯈꯪꯗꯦ ꯆꯥꯅꯤꯡꯗꯕꯒꯤ ꯑꯣꯏꯔꯝꯅꯤ
ꯑꯣ ꯃꯥꯗꯣ ꯃꯆꯦ ꯅꯨꯡꯁꯤꯕ ꯑꯣꯏꯔꯝꯒꯅꯤ ꯃꯆꯦ ꯌꯥꯝ ꯅꯨꯡꯁꯤꯖꯕ ꯍꯥꯏꯗꯣ
ꯅꯪꯗꯤ ꯆꯥꯔꯕ
ꯍꯧ ꯆꯥꯔꯦ
ꯀ ꯀꯥꯏꯅ ꯊꯪꯅ
ꯑ ꯌꯥꯝꯡ ꯆꯥꯛꯅꯦ ꯀꯩꯅꯣꯒ ꯀꯣꯕꯤꯒ ꯇꯧꯔꯒ ꯑꯂꯨꯒ ꯇꯧꯔꯒ ꯊꯣꯡꯕ ꯑꯃ ꯆꯥꯔꯦ ꯑꯗꯨꯒ ꯑꯗꯨꯒ ꯀꯩꯅꯣꯁꯨ ꯆꯥꯔꯦ ꯄꯥꯛꯅꯝ ꯑꯃꯒ ꯆꯥꯔꯦ
ꯌꯣꯡꯆꯥꯛꯀꯣ ꯍꯧꯖꯤꯛ ꯐꯥꯎ ꯂꯩꯕ꯭ꯔꯅꯦ
ꯑꯣꯆꯦ ꯑꯀꯪꯕꯗꯣ ꯑꯀꯪꯕ ꯊꯝꯕ ꯀ ꯀꯥꯡꯍꯜꯂ ꯊꯝꯕꯗꯣ ꯍꯣꯏ ꯍꯣꯏ ꯃꯔꯨ ꯈꯛꯇ ꯊꯝꯕ
ꯑꯣ ꯍꯧꯥꯎꯔꯝꯅꯤꯅꯦ ꯑꯗꯨꯗꯤ ꯅꯣꯏꯗꯤ ꯌꯣꯡꯆꯥꯛꯁꯦ ꯌꯥꯝ ꯄꯥꯝꯕ ꯃꯥꯜꯂꯤꯦꯅꯦ
ꯍ
ꯑꯩꯈꯣꯏꯁꯨ ꯄꯥꯝꯕꯨꯗꯤ ꯄꯥꯝꯃꯤꯕꯀꯣ
ꯎꯝ ꯑꯩꯈꯣꯏꯅ ꯈꯔ ꯑꯃ ꯌꯣꯡꯆꯥꯛ ꯈꯔ ꯑꯃ ꯄꯥꯝꯃꯦ
ꯌꯣꯡꯆꯥꯛ ꯃꯇꯝꯗꯗꯤ ꯑꯁ ꯂꯣꯏꯔꯦ ꯍꯥꯏ ꯆꯥꯛ ꯆꯥꯕꯗꯤ
ꯣꯡꯆꯥꯛ ꯃꯇꯝꯗꯗꯤ ꯑꯩꯈꯣꯏꯗꯤꯣꯡꯆꯥꯛ ꯁꯤꯡꯖꯨꯗꯧꯔꯅꯤꯀꯣ ꯌꯅꯨꯡꯆꯥꯛ ꯏꯔꯣꯜꯂꯅꯤ ꯑꯗꯨꯒ ꯌꯅꯨꯡꯆꯥꯛ ꯑꯃꯨꯛ ꯀꯥꯡꯉꯧ ꯉꯧꯒꯅꯤ ꯅꯨꯡꯆꯥꯛꯀ ꯇꯧꯔꯒ ꯑ ꯃꯌꯥꯝ ꯆꯥꯉ ꯆ ꯆꯥꯡꯥꯛ ꯃꯇꯝꯗꯗꯤ
ꯑꯗꯣ ꯌꯣꯡꯆꯥꯛꯀꯤ ꯁꯤꯡꯖꯨ ꯁꯦꯝꯕꯗꯣ ꯀꯃꯥꯏꯅ ꯁꯦꯝꯕ꯭ꯔꯥ ꯅꯣꯏꯗꯤ
ꯑꯩꯈꯣꯏꯗꯤꯅꯦ ꯀꯛꯑꯦꯅ ꯑꯗꯨꯝ ꯄꯥꯔ ꯄ ꯀꯛꯊꯠꯂꯦꯅ ꯑꯗꯨꯒ ꯑꯩꯈꯣꯏ ꯉ ꯉꯥꯔꯤ ꯃꯣꯔꯣꯛ ꯇꯧꯔꯒ ꯐꯖ ꯅꯩꯈꯥꯏꯕꯗꯣ ꯑꯗꯨꯃꯥꯏꯅ ꯇꯧꯔ ꯇꯥꯕꯅꯤꯗ
ꯑꯣ ꯑꯗꯨꯅ ꯂꯣꯏꯔꯦꯀꯣ ꯃꯔꯣꯏ ꯑꯇꯩꯒꯨꯝꯕꯗꯤ ꯍꯥꯞꯇꯕ꯭ꯔꯥ
ꯃꯔꯣꯏꯒꯨꯝꯕꯗꯤ ꯍꯥꯞꯄꯦ ꯑꯗꯨꯕꯨꯗꯤ ꯈꯔ ꯈꯔ ꯐꯨꯟ ꯂꯣꯏ ꯍꯥꯞꯄꯦ ꯑꯗꯨꯕꯨꯗꯤ
ꯎꯝ
ꯃꯅꯝ ꯅꯨꯡꯁꯤꯅꯕ ꯃꯔꯣꯏ ꯈꯔ ꯈꯔ ꯍꯥꯞꯆꯜꯂꯅꯤꯗꯅ ꯑꯦ ꯃꯥꯟꯅꯕꯅꯦ ꯃꯥꯟꯅꯕꯅꯦ ꯑꯗꯨꯕꯨꯗꯤ
ꯑꯗꯨꯕꯨꯀꯣ ꯑꯩꯈꯣꯏꯗꯤ ꯉꯥꯔꯤ ꯍꯥꯞꯇꯕ ꯁꯨ ꯉꯥꯔꯤ ꯍꯥꯞꯄꯗꯨꯁꯨ ꯂꯩꯌꯦꯕꯀꯣ ꯑꯗꯣ ꯑꯩꯈꯣꯏꯗꯤ ꯀꯩꯅꯣ ꯑꯃ ꯁꯧꯒ꯭ꯔꯤ ꯈꯪꯉꯦꯀꯣ ꯁꯧꯒ꯭ꯔꯤꯅꯦ ꯑꯩ ꯍꯥꯏꯕꯗꯣ ꯉꯁꯤ ꯉꯁꯤ ꯊꯧꯕꯁꯨ ꯁꯧꯒ꯭ꯔꯤꯅꯦ
ꯍꯥ ꯍꯥꯎꯕꯅꯦ ꯍꯥꯕꯎꯅꯦ ꯑꯩ ꯑꯗꯨꯝ ꯆꯥꯒ ꯑꯩ ꯌꯥꯝ ꯆꯥꯏ ꯑꯩꯈꯣꯏ ꯑꯗꯨꯝ ꯅꯠꯇꯦ ꯑꯩ ꯆꯥꯏ ꯍꯥꯏꯕꯗꯤ ꯑꯩꯒꯤ ꯏꯃꯥꯟꯅꯕꯁꯤꯡ ꯂꯩꯕꯗꯣ ꯑꯥꯗꯥ ꯃꯣꯏ ꯂꯣꯏ ꯄꯨꯔꯛ ꯄꯨꯔꯛꯑꯀꯥꯟꯗ ꯑꯗꯨꯝ ꯇꯧꯃꯤꯟꯅꯔ ꯆꯥꯏꯌꯦꯕ ꯑꯩꯈꯣꯏ ꯁꯦꯝꯃ ꯁꯦꯝꯃꯒ ꯑꯣꯏꯅ ꯑꯗꯨꯒꯤ ꯍꯥꯏꯅꯒꯤꯅꯦ ꯑꯩꯖꯨ ꯍꯥꯏꯅꯔꯦ ꯑꯗꯨꯗꯣ ꯍꯧꯖꯤꯀꯤꯛꯇꯣ ꯍꯥꯟꯅꯗꯤ ꯑꯍꯥꯟꯕꯗ ꯀꯔꯤꯅꯣꯍꯦ ꯁꯤꯕꯨ ꯃꯔꯨꯅꯤꯅ ꯒꯥꯏꯅ ꯇꯧꯔꯤꯅꯣ ꯍꯥꯏꯔꯝꯕꯅꯦ
ꯎꯝ ꯅꯝ ꯎꯝ ꯐꯥꯔꯁ ꯃꯣꯏꯅ ꯑꯍꯥꯟꯕ ꯎꯕ ꯃꯇꯝꯗꯗꯤ ꯀꯩꯅꯣ ꯑꯃ ꯃꯅꯝꯗꯣ ꯅꯝ ꯊꯤꯌꯦ ꯍꯥꯏꯅꯀꯣ ꯇꯟꯕꯅꯦ
ꯍꯣꯏ ꯇꯥꯜꯂꯦ ꯑꯩꯁꯨ ꯑꯩꯖꯨ ꯇꯜꯂꯦ
ꯎꯝ ꯑꯗꯨꯕꯨ ꯑꯩꯈꯣꯏꯗꯤ ꯑꯗꯨꯝ ꯆꯥꯈ꯭ꯔꯥꯕꯅꯤꯅ ꯑꯗꯨ ꯂꯩꯇ꯭ꯔꯥꯗꯤ ꯍꯥꯎꯇꯕꯒꯨꯝꯕꯀꯣ
ꯑꯥ ꯑꯗꯨ ꯅꯪ ꯅꯪ ꯍꯪꯉꯣꯏ ꯆꯥꯕ꯭ꯔꯥꯅꯦ ꯅꯪꯗꯤ
ꯍꯪꯉꯣꯏ
ꯑꯥ
ꯍꯪꯉꯣꯏ
ꯒꯥꯎ
ꯍꯪꯉꯣꯏ ꯀꯩ ꯍꯥꯏꯕ ꯎꯝ
ꯆꯥꯕ꯭ꯔꯣ ꯆꯥꯌꯦ ꯍꯥꯎꯕ꯭ꯔꯥꯅꯦ ꯑꯗꯨꯕꯨ
ꯀꯩꯅꯣ ꯑꯩ ꯈꯔ ꯒ꯭ꯌꯥꯟ ꯇꯥꯕ ꯋꯥꯠꯂꯦ
ꯒꯥꯎ ꯒꯥꯎ ꯒꯥꯎ
ꯎꯝ ꯑꯩꯈꯣꯏ ꯂꯣꯟꯗ ꯅꯪ ꯉꯥꯡꯉꯤꯁꯦ
ꯍꯣꯏ ꯅꯣꯏ ꯂꯣꯟꯒꯤꯗꯣ ꯒꯥꯎ
ꯑꯥꯝ ꯑꯣ ꯆꯥꯌꯦꯅ ꯆꯥꯎꯕꯗꯣ ꯐꯥ ꯍꯥꯎꯕꯅꯦ
ꯑꯁ
ꯅꯣꯏ ꯅꯣꯏ ꯆꯥꯗꯕ ꯃꯥꯂꯦꯒꯣ
ꯅꯠꯇꯦ ꯑꯩꯈꯣꯏ ꯂꯣꯏ ꯆꯥꯕ ꯌꯥꯎꯅꯩꯌꯦꯕ ꯑꯗꯣ ꯑꯩꯗꯤ ꯆꯥꯗꯕ ꯑꯗꯨ
ꯑꯦ ꯆꯥꯕꯅꯦ ꯍꯥꯏꯗꯤ ꯑꯥ ꯀꯩꯅꯣ ꯑꯥꯠ ꯆꯤꯡꯗꯒꯤ ꯄꯨꯔꯛꯄ ꯑꯃ ꯂꯩꯕꯅꯦ ꯅꯪ ꯆꯥꯕ ꯐꯪꯕ꯭ꯔꯥ ꯑꯦꯞ ꯆꯥꯗꯦ ꯍꯥꯏꯔꯗꯤ ꯈꯪꯉꯔꯣꯏ
ꯑꯗꯣ ꯆꯤꯡꯗꯒꯤ ꯄꯨꯔꯛꯄ ꯑꯃ ꯈꯔ ꯆꯥꯎꯒꯅꯤꯀꯣ ꯒ꯭ꯔꯤꯠ
ꯎꯝ ꯒꯔꯤꯟꯒ ꯑꯣꯏꯕꯗꯣ
ꯒ꯭ꯔꯤꯟ ꯒ꯭ꯔꯤꯟ ꯑꯣꯏꯕ ꯍꯣꯏ ꯑꯗꯨ ꯇꯤ ꯌꯥꯝ ꯍꯥꯎꯕꯅꯤꯍꯦ
ꯈꯪꯗꯦ ꯑꯩꯗꯤ ꯀꯌꯥ ꯍꯩꯅꯗꯕꯀꯣ ꯒꯥꯎꯗꯣ
ꯎꯝ
ꯍꯥꯟꯅꯗꯒꯤ ꯑꯉꯥꯡ ꯑꯣꯏꯔꯤꯉꯩꯗꯤ ꯍꯩꯅꯔꯛꯇꯕꯀꯣ ꯑꯗꯨꯒꯤ ꯌꯥꯥꯗ꯭ꯔꯦ ꯑꯁ ꯅꯪ ꯍꯥꯎꯕ꯭ꯔꯅꯦ ꯑꯗꯨꯕꯨ ꯍꯥꯎꯕ꯭ꯔꯅꯦ
ꯍꯥꯎꯕꯅꯦ ꯆꯥꯛꯑꯣ ꯅꯣꯏꯁꯨ ꯆꯥꯛꯑꯣ ꯆꯥꯔꯗꯤ ꯑꯗꯨꯝ ꯍꯩꯅꯔꯛꯀꯅꯤꯗ
ꯎꯝ ꯅꯠꯇꯦ ꯅꯇꯩ ꯑꯩꯗꯤꯅꯦ ꯑꯉꯥꯡꯉꯩꯗꯒꯤ ꯑꯩꯒꯤ ꯑꯉꯥꯡꯉꯩꯗꯒꯤ ꯍꯩꯅꯗꯕ
ꯑꯣꯖꯨ ꯑꯣꯏꯔꯗꯤ ꯈꯪꯗꯦ
ꯒꯥꯎꯒꯤ ꯀꯩꯅꯣ ꯇꯧꯕꯗ ꯃꯤ ꯐꯨꯒꯗꯧꯔꯤꯅꯤ ꯀꯩꯅꯣ ꯑꯩꯅ ꯐꯨꯕꯗ
ꯑꯗꯨꯗꯤ ꯅꯣꯏ ꯏꯃꯨꯡꯁꯤꯡꯗꯤ ꯆꯥꯗꯕ꯭ꯔꯥ ꯆꯥꯗꯕ꯭ꯔꯥ ꯑꯦ ꯆꯥꯕ꯭ꯔꯥ ꯆꯥꯗꯕ꯭ꯔꯥ ꯎꯝ
ꯑꯩꯗꯤ ꯍꯩꯅꯗꯕ ꯑꯉꯥꯡ ꯑꯣꯏꯔꯤꯉꯩ ꯑꯉꯥꯡ ꯑꯣꯏꯔꯤꯩꯗꯒꯤ ꯍꯩꯅꯔꯛꯇꯕ ꯑꯩꯗꯤ ꯍꯥꯟꯅꯗꯒꯤꯀꯣ
ꯎꯝ ꯑꯗꯤ ꯔꯣꯑꯅ ꯆꯥꯗ ꯄꯣꯠ ꯐꯂꯤ ꯆ ꯌꯥꯏ
ꯑꯗꯨꯣꯏ ꯑꯌꯥꯝꯕꯗꯤꯀꯣ ꯑꯩꯈꯣꯏ ꯅꯣꯏꯒꯤ ꯏꯃꯥꯟꯅꯕꯁꯤꯡ ꯑꯩ ꯂꯩꯃꯤꯟꯅꯕꯁꯤꯡꯗꯣ
ꯎꯝ
ꯃꯣꯏꯗꯤ ꯃꯣꯏꯗꯤ ꯂꯣꯏꯅꯃꯛ ꯆꯥꯗꯕꯩꯇꯦ ꯂꯣꯏ ꯂꯣꯏꯃꯛ ꯆꯥꯏ ꯍꯥꯏ ꯃꯣꯏꯗꯤ
ꯀꯩ ꯍꯥꯏꯕ
ꯑꯩꯒꯤ ꯏꯃꯥꯟꯅꯕꯁꯤꯡꯗꯣ ꯀꯩꯅꯣꯒꯤ ꯆꯟ ꯃꯣꯏꯔ ꯑꯃꯗꯣ ꯑꯃ
ꯎꯝ ꯎꯝ ꯎꯝ ꯎꯝ
ꯃꯣꯏ ꯃꯣꯏꯗꯤ ꯂꯣꯏꯅꯃꯛ ꯆꯥꯏꯑꯕ ꯂꯣꯏꯅ ꯆꯥꯗꯕ ꯑꯣꯏꯇ ꯍꯥꯏ ꯃꯥꯗꯤ ꯃꯣꯏꯅ ꯍꯥꯏꯅꯦ ꯍꯧꯖꯤꯛ
ꯍꯥꯏꯕꯕꯨꯀꯣ
ꯀꯒꯥꯔꯤ
ꯇꯤꯟ
ꯏꯟꯅ ꯑꯥꯏ ꯁꯥꯊꯤ ꯅꯪꯗꯤ ꯈꯔꯗꯤ ꯁꯥꯊꯤꯔ ꯁꯥꯊꯤꯔ ꯑꯅꯤ ꯍꯪꯉꯦ ꯂꯣꯏꯅ ꯆꯥꯛ ꯍꯥꯏꯔꯤꯁꯤꯅꯗꯤ ꯍꯪꯉꯦ ꯩꯁꯥ ꯍꯥꯏ ꯑꯗꯨ
ꯑꯗꯨꯗꯤ ꯑꯩꯒꯤ ꯄꯨꯟꯁꯤꯗ ꯐꯥꯎꯗ ꯆꯥꯔꯣꯏꯦ
ꯑꯦ ꯆꯥꯎꯥꯎ ꯍꯦ ꯀ ꯏꯚꯥꯏ ꯑꯗꯨꯒꯤꯁꯠ ꯆꯥꯁꯤꯜꯂꯣ ꯇꯝꯃꯣ ꯍꯥꯏꯔꯛꯀꯅꯤ ꯑꯩ ꯁꯥꯇ ꯑꯩꯗꯤ ꯁꯥꯇ ꯍ ꯑꯩ ꯀꯁꯨ ꯁꯥꯇ ꯑ ꯑꯩꯅ ꯆꯥꯔꯤꯕ ꯍꯥꯏꯕꯨ ꯁꯟ ꯍꯨꯏ ꯑꯗꯨꯒꯨꯝꯕꯒꯨꯝꯕꯗꯀꯣ ꯁꯟ ꯊꯣꯡꯕ ꯍꯨꯏ ꯊꯣꯡꯕ ꯑꯗꯨꯃꯥꯏꯅ ꯂꯩꯕ ꯑꯗꯨꯝ ꯑꯗꯨꯝ ꯂꯩꯌꯦꯅ
ꯑ ꯎꯝ
ꯑꯗꯨꯒꯨꯝꯕꯗꯪꯅ ꯑꯇꯣꯞꯄꯗꯤ ꯆꯥꯗꯦꯗ
ꯅꯪ ꯍꯧꯖꯤꯛꯀꯤ ꯒꯥꯎꯗꯗꯤ ꯀꯃꯏꯗ ꯆꯥꯔꯤꯅꯣ ꯁꯤꯅꯦ ꯍꯟꯗꯕ ꯑꯩꯈꯣꯏ ꯁ꯭ꯋꯥꯏꯗꯁꯨ ꯆꯥꯅꯩꯌꯦ ꯃꯤ ꯈꯔꯁꯨ ꯌꯥꯎꯅꯩꯌꯦꯕꯀꯣ ꯍꯥꯏꯗꯤ ꯎꯕꯗ ꯑꯦ ꯑꯗꯨ ꯍꯥꯏꯔ ꯀꯥꯟꯗ ꯑꯩꯅ ꯁꯨꯝ ꯇꯥꯕ ꯄꯥꯎ ꯑꯃ ꯇꯥꯏꯌꯦꯕꯀꯣ ꯅꯣꯏꯒꯤ ꯃꯤ ꯁꯨꯝ ꯍꯥꯏꯅꯕꯗꯀꯣ ꯅꯣꯏꯒꯤ ꯍꯧꯖꯤꯛꯀꯤ ꯒꯥꯎꯒꯤ ꯒꯥꯎꯁꯦ
ꯎꯝ
ꯅꯣꯏꯒꯤ ꯅꯣꯏꯒꯤ ꯄ꯭ꯔꯦꯒꯅꯦꯟ ꯑꯣꯏꯔꯕ ꯅꯨꯄꯤꯅ ꯄꯨ ꯗꯦꯂꯤꯚꯔ ꯇꯧꯔꯕ ꯃꯇꯨꯡꯗꯅꯦ ꯃꯣꯏꯒꯤ ꯏꯅꯔꯖꯤ ꯑꯣꯏꯅꯕ ꯏꯅꯔꯖꯤ ꯕꯨꯁ ꯑꯣꯏꯅꯕ ꯍꯧꯖꯤꯛꯀꯤ ꯒꯥꯎꯗꯣ ꯁꯨꯨꯞ ꯇꯧꯔꯒ ꯄꯤꯖꯩ ꯍꯥꯏꯌꯦ
ꯎꯝ ꯎꯝ
ꯑꯣ
ꯑꯗꯨꯒꯤ ꯃꯤꯅ ꯑꯗꯨꯝ ꯀꯣꯏꯁꯤ ꯁꯤꯕꯅꯦ
ꯑꯁ ꯑꯗꯨꯗꯤ ꯅꯣꯏꯁꯨ ꯍꯌꯦꯋꯥꯏ ꯆꯥ ꯇꯥꯔꯦꯅꯦ ꯑꯗꯨꯗꯤ ꯅꯣꯏꯁꯨ ꯍ
ꯑꯗꯨꯒꯤ ꯍꯩꯅꯥꯗ꯭ꯔꯗꯤ ꯌꯥꯗꯦ ꯑꯗꯨꯅ
ꯍꯥꯏꯥꯏꯅ ꯁꯗꯦꯍ ꯍꯥꯏꯖꯤ ꯑꯗꯨꯇꯩ ꯍꯩꯅꯔꯅꯤꯅ ꯌꯥꯔꯅꯤ ꯅꯪ ꯌꯥꯔꯅꯤ
ꯅꯣꯏ ꯍꯤꯡꯁ ꯑꯗꯨꯃꯥꯏꯅ ꯇꯧꯗꯕ꯭ꯔꯥ ꯅꯨꯄꯤ
ꯑꯣ ꯑꯩꯈꯣꯏ ꯑꯩꯈꯣꯏ ꯀꯩꯗꯗꯤꯅꯦ ꯑꯩꯈꯣꯏꯅꯕꯨꯨꯛ ꯉꯥꯀꯨꯝꯕ ꯑꯗꯨꯒꯨꯝꯕ ꯑꯌꯥ ꯑꯌꯥꯏꯕ ꯊꯝꯃꯗꯕ ꯗ꯭ꯔꯥꯏꯕ ꯑꯣꯏꯕꯁꯤꯡꯗꯣ
ꯎꯝ
ꯉꯥꯒꯨꯝꯕ ꯅꯪ ꯅꯝꯅ ꯄꯤꯖꯔꯒꯦ ꯍꯥꯏꯇꯥꯔꯦ ꯑꯩꯈꯣꯏ ꯅ ꯑꯃꯨꯀ
ꯎ ꯑꯗꯨꯁꯨ ꯐꯩꯌꯦ ꯑꯗꯨꯕꯨ ꯚꯤꯇꯥꯃꯤꯟꯒ ꯌꯥꯝ ꯌꯥꯎꯕꯗꯤ ꯑꯗꯨꯕꯨ ꯑꯣꯏꯔꯝꯅꯦ ꯃꯣꯏꯅ ꯇꯧꯕꯗꯣ ꯉꯥꯗꯨꯁꯨ ꯑꯩꯈꯣꯏꯁꯨ ꯑꯗꯨꯃꯥꯏꯅ ꯇꯧꯋꯦꯗ ꯍꯥꯏꯗꯤ ꯄꯣꯠ ꯈꯨꯗꯤꯡ ꯚꯤꯇꯃꯤꯟ ꯌꯥꯎ ꯑꯕ ꯈꯨꯗꯤꯡ ꯑꯗꯨꯝ ꯄꯤꯔꯤꯕ ꯑꯗꯨꯕꯨ ꯃꯦꯟ ꯑꯣꯏꯕꯗꯤ ꯑꯁꯤ ꯒꯥꯎꯁꯦ
ꯁꯨꯝ ꯒꯥꯎꯁꯤꯅ ꯑꯣꯏꯔꯦ
ꯎꯝ ꯑꯗꯨꯒ ꯑꯃꯁꯨ ꯂꯩꯕꯅꯦ ꯀꯩꯅꯣ ꯂꯧꯗ ꯑꯃ ꯂꯩꯕꯗꯣ ꯇꯤꯟ ꯈꯔ ꯃꯥꯟꯕꯗꯣ
ꯎꯝ ꯎꯝ ꯎꯝ ꯎꯝ ꯎꯝ
ꯑꯗꯨꯁꯨ ꯂꯩ ꯑꯗꯨꯁꯨꯅꯦ
ꯑꯣ ꯑꯗꯣ ꯁꯤ ꯅꯣꯏꯗꯨꯗꯤ ꯌꯥꯝ ꯐꯥ ꯐꯥꯔ ꯆꯥ ꯇꯔꯦ ꯑꯗꯨꯗꯤ ꯑꯗꯨꯨꯛ ꯐ ꯑꯃꯨ ꯊꯤ ꯑꯃꯨ ꯊꯤ ꯃ ꯌꯥꯝꯌꯥꯝ ꯊꯤꯗꯣꯏꯔꯤꯅꯦ
ꯑꯗꯨꯒ ꯀꯩꯅꯣ ꯄꯤꯖꯟ ꯑꯃ ꯂꯩꯕꯗꯣ ꯌꯦꯟ ꯑꯗꯨꯁꯨꯅꯦ
ꯑꯦꯁ ꯅꯣꯏꯗꯤ ꯅꯣꯏꯅ ꯍꯌꯦꯡꯋꯥꯏꯗꯤ ꯐꯖꯅ ꯍꯥꯏꯗꯤ ꯄ꯭ꯔꯤꯟꯁꯦꯁ ꯇ꯭ꯔꯤꯠꯃꯟꯅꯦ ꯇꯧꯣꯏꯁꯦ ꯉꯏꯖꯥ
ꯃꯤ ꯃꯤ ꯑꯇꯩ ꯑꯗꯨꯃꯥꯏꯅ ꯇꯧꯕ ꯎꯑꯦ ꯍꯥꯏꯅ ꯍꯥꯏ ꯇꯧꯅꯤꯗ
ꯎꯉ ꯑꯥ ꯌꯦꯣ
ꯑꯁ ꯀꯩꯗꯧꯔꯤꯅꯣ ꯍꯧꯖꯤꯛꯇꯤꯅ
ꯑꯩꯔꯣ ꯆꯥꯛ ꯆꯥꯕ ꯂꯣꯏꯔꯦ ꯑꯗꯨꯝ ꯍ ꯍꯩꯅꯧ ꯑꯃ ꯆꯥꯔꯝꯃꯦ ꯀꯣ ꯍꯧꯖꯤꯛꯇꯤ ꯍꯩꯅꯧꯒꯤ ꯃꯇꯝꯅꯤꯗꯅ ꯃꯦꯡꯒꯣꯒꯤ ꯑꯗꯨꯩꯅꯧ ꯍꯥꯏꯩꯅꯧ ꯃꯆꯥ ꯍꯥ ꯑꯥ ꯑꯩꯈꯣꯏꯒꯤꯗꯤ ꯃꯨꯟꯗ꯭ꯔꯤꯑꯀꯣ ꯑꯩꯈꯣꯏꯒꯤ ꯈꯔ ꯃꯨꯟꯕ ꯋꯥꯠꯂꯤ ꯑꯩꯈꯣꯏ ꯑꯩꯈꯣꯏꯒꯤꯗꯤ ꯃꯨꯟꯗ꯭ꯔꯗꯤ ꯍꯥꯎꯇꯕ ꯁꯪꯉꯗꯤ ꯍꯥꯎꯇꯦꯕ ꯍꯃꯜꯂꯒꯗꯤ ꯑꯃ ꯍꯥꯎꯕ ꯑꯗꯣ ꯑꯇꯣꯞꯄꯒꯤ ꯍꯟꯕꯁꯤꯡ ꯑꯩꯈꯣꯏꯅ ꯂꯧꯁꯤꯜꯂꯛꯄ ꯑꯩꯈꯣꯏ ꯌꯨꯝ ꯑꯥꯗꯒꯤꯁꯨ ꯂꯧꯁꯤꯜꯂꯛꯄ ꯑꯗꯨꯅ ꯍꯦꯟꯅ ꯆꯥꯔꯕꯅꯤꯗ
ꯃꯨꯜꯂꯁꯨ ꯍꯥꯎꯋꯦ ꯃꯨꯟꯇ꯭ꯔꯁꯨ ꯍꯥꯎꯕꯅꯦ
ꯑꯦꯍꯦ ꯑꯩꯈꯣꯏꯒꯤꯗꯤꯅꯦ ꯃꯨꯟꯗꯗꯤ ꯁꯨꯡ ꯉꯥꯎ ꯍꯥꯎꯗꯕ ꯑꯩꯈꯣꯏ ꯃꯨꯟꯗꯗꯤ ꯁꯨꯡ ꯉꯥꯎ ꯍꯥꯎꯗꯕ
ꯑꯣ ꯑꯗꯨꯃꯥꯏꯅ ꯇꯧꯕꯁꯨ ꯂꯩꯕꯅꯦ ꯀꯩꯅꯣ ꯃꯨꯜꯂꯒ ꯍꯥꯎꯇꯕ ꯑꯃꯁꯨ ꯂꯩꯕꯅꯦ ꯃꯥꯒꯤ ꯀꯩꯅꯣ ꯃꯍꯥꯎ ꯃꯍꯥꯎꯗꯣ ꯇꯣꯞ ꯇꯣꯛꯄꯒꯤ ꯂꯩꯦ ꯍꯥ
ꯐꯖꯅ ꯆꯥꯏꯔ ꯃꯥꯜꯂꯦ ꯃ ꯅꯪꯁꯦ ꯐꯖꯅ ꯍꯩꯌꯦꯕ ꯃꯍꯥꯎ ꯈꯪ ꯈꯪꯉꯦꯕ
ꯐꯖꯅ ꯆꯥꯕꯅꯦ ꯍꯩ ꯍꯥꯏꯔꯗꯤ ꯑꯁ ꯀꯩꯅꯣ ꯏꯚꯤꯅꯤꯡ ꯃꯇꯝ ꯂꯥꯛꯂꯗꯤ ꯋꯥꯛꯀꯤꯡ ꯆꯠꯂꯒ ꯍꯩ ꯈꯛ ꯂꯧꯅꯤꯡꯉꯥꯏꯃꯨꯛ ꯆꯠꯄꯁꯨ ꯌꯥꯎꯒꯅꯤ ꯑꯩꯈꯣꯏꯗꯤ
ꯑꯣ ꯑꯗꯨ ꯑꯗꯨꯅꯦ ꯅꯪꯁꯦ ꯅꯪꯒꯤ ꯃꯈꯣꯟꯁꯦ ꯍꯪꯕ꯭ꯔꯥ ꯑꯩꯒꯤ ꯑꯣ ꯅꯣꯏꯒꯤ ꯅꯣꯏ ꯀꯩꯅꯣ ꯅꯣꯏꯒꯤ ꯅꯣꯏ ꯀꯩꯅꯣ ꯇ꯭ꯔꯥꯏꯕ ꯑꯣꯏꯌꯦꯕꯀꯣ ꯑꯩꯈꯣꯏꯃꯥꯟꯅꯕꯤ ꯑꯃ ꯂꯩꯌꯦꯕꯀꯣ
ꯎꯝ
ꯃꯥꯒꯤ ꯃꯈꯣꯡ ꯍꯥꯏꯐꯦꯠꯕ ꯑꯗꯨꯝ ꯃꯥꯟꯅꯕ ꯅꯪꯁꯦ ꯌꯥꯝ ꯃꯥꯟꯕ ꯃꯥꯒꯤ ꯃꯥꯒꯤꯅ ꯪ ꯅꯪ ꯉꯥꯡ ꯒꯤ ꯃꯑꯣꯡ ꯅꯠꯇꯦ ꯅꯨꯄꯤꯅꯦꯕ ꯃꯃꯥꯟꯅꯕꯤꯀꯣ ꯑꯩꯈꯣꯏꯒꯤ ꯍꯥꯟꯅ ꯍꯣꯏ ꯑꯩꯈꯣꯏ ꯀꯣꯂꯦꯖꯇ ꯆꯠ ꯆꯃꯤꯟꯅꯕꯅꯦꯕꯀꯣ
ꯎꯝ
ꯑꯗꯨꯃꯥꯏ ꯃꯥꯁꯨ ꯅꯣꯏꯒꯧꯅꯦꯕ ꯑꯗꯨꯗ ꯃꯥꯅ ꯉꯥꯡꯕꯁꯦ ꯃꯥꯡꯕꯩ ꯃꯑꯣꯡꯁ ꯃꯥꯁꯦ ꯌꯥꯝ ꯇꯞ ꯇꯞꯅ ꯁꯨꯝ ꯉꯥꯡꯉꯦꯕ ꯃꯥꯁꯦ ꯅꯪ ꯃꯈꯣꯜꯁꯨ ꯍꯥꯏꯐꯦꯠ ꯅꯪꯒ ꯑꯗꯨꯝ ꯃꯥꯟꯅꯕ ꯀꯣ
ꯑꯣ ꯑꯁ ꯑꯩꯗꯤ ꯉꯥꯡꯕ ꯍꯩꯇꯕꯅꯦ ꯀꯩꯅꯣ
ꯅꯪꯒꯤ ꯁꯨꯃꯥꯏꯅꯅꯦ ꯅꯪꯒꯤ ꯁꯨꯃꯥꯏꯅꯅꯦ ꯉꯥꯡꯉꯤꯁꯁꯤ ꯃꯥꯁꯨ ꯅꯪꯒꯤ ꯁꯨꯃꯥꯏꯅ ꯃꯑꯣꯡꯗ ꯁꯦ ꯅꯪ ꯉꯥꯡꯉꯤ ꯁꯨꯃꯥꯏꯅꯀꯣ ꯃꯈꯣꯟꯁꯨ ꯃꯥꯟꯅꯩ ꯅꯪꯒꯤ ꯁꯨꯃꯥꯏꯅ ꯆꯞ ꯃꯥꯟꯅꯩ ꯅꯪꯒꯤ ꯁꯨꯃꯥꯏꯅ ꯅꯪꯒ ꯆꯠꯄꯅꯦ ꯌꯥꯝ ꯃꯥꯟꯅꯈ꯭ꯔꯦ ꯌꯥꯝ ꯆ ꯆꯞ ꯃꯥꯟꯅꯔꯦ ꯍꯥꯏꯇꯥꯔꯦ
ꯑꯩꯣꯏ ꯏꯃꯥꯟꯅꯕꯤꯁꯤꯡꯅ ꯅꯣꯛꯄꯅꯦ ꯑꯩꯕꯨ ꯑꯁ ꯃꯅꯤꯄꯨꯔꯤ ꯉꯥꯛ ꯊꯣꯛꯑꯁꯤꯀꯣ ꯅꯣꯛꯅꯤꯡꯉꯦ ꯍꯥꯏꯅ
ꯎꯝ
ꯎꯝ
ꯑꯁꯦꯡꯕꯅꯦ ꯅꯪ ꯏꯃꯥꯟꯅꯩ ꯌꯥꯝꯅ ꯏꯃꯥꯟꯅꯕꯤꯗꯨꯕꯀꯣ ꯃꯥꯁꯦ ꯋꯥ ꯌꯥꯝ ꯉꯥꯡꯖꯗꯦꯕ ꯈꯪꯕ꯭ꯔꯥ ꯃꯥꯁꯦ ꯋꯥ ꯉꯥꯡꯕ ꯍꯩꯇꯦ ꯑꯗꯨ ꯑꯣꯏꯔꯒꯁꯨ ꯉꯥꯡꯕꯩ ꯃꯑꯣꯡ ꯃꯑꯣꯡ ꯃꯇꯧꯁꯦ ꯅꯪꯒ ꯃꯥꯒꯗꯕ ꯌꯥꯝ ꯃꯥꯟꯅꯕ ꯍꯥꯏ ꯇꯇꯥꯔꯦ ꯃꯈꯣꯟꯁꯨ ꯍꯥꯏꯐꯦꯠ ꯑꯗꯨꯝ ꯃꯥꯟꯅꯩꯣ ꯅꯪꯕꯥꯅꯤꯁꯦ
ꯑꯗꯨꯁꯨ ꯑꯗꯨꯨ ꯈꯞꯄꯣꯝꯗꯩꯅꯦ ꯍꯥꯏꯕ꯭ꯔꯥ
ꯅꯠꯇꯦ ꯃꯥꯕꯨꯗꯤ ꯀꯩꯅꯣꯗ ꯑꯩꯅꯦ ꯃꯪꯥꯏꯖꯪ
ꯑꯣ
ꯉꯥꯡꯕꯨꯗꯤ ꯌꯥꯝ ꯉꯥꯏꯗꯗꯅꯦꯕꯀꯣ ꯑꯗꯣ ꯃꯥꯁꯦ ꯎꯝ ꯅꯪ ꯑꯗꯨꯃꯥꯏꯅ ꯇꯧꯔꯦꯞ ꯆꯥꯅ ꯇꯧꯔꯦ ꯍꯥꯏꯇꯥꯔꯦ ꯆꯞ ꯃꯥꯟꯅꯔꯦ ꯍꯥꯏꯗꯅ ꯃꯥꯅꯤꯁꯦ
ꯉ
ꯑꯗꯨ ꯇꯁꯨ ꯍꯥꯏꯗꯔ ꯁꯤꯒꯤ ꯁꯤ ꯋꯥꯍꯩꯁꯤꯁꯨ ꯁꯤꯒꯤ ꯋꯥꯍꯩꯁꯤꯦ ꯌꯥꯝ ꯃꯥꯁꯨ ꯌꯥꯝ ꯍꯥꯏꯒꯠꯜꯂꯤ ꯁꯤ ꯋꯥꯍꯩ ꯋꯥꯇꯥꯁꯦ ꯃꯥꯁꯦ ꯌꯥꯝ ꯇꯧꯒꯜꯂꯦꯕ ꯏꯃꯥꯟꯅꯕꯤꯁꯦ ꯌꯥꯝꯅ ꯆꯝꯃꯒꯀꯣ ꯃꯥꯁꯨ ꯌꯥꯝꯅ ꯋꯥ ꯉꯥꯡꯖꯕ ꯍꯩꯖꯕꯄꯣꯠꯇꯦꯀ ꯑꯩ ꯑꯗꯨꯅ ꯃꯥꯅ ꯑꯃꯨꯛ ꯉꯥꯡꯛꯄꯁꯦ ꯌꯥꯝ ꯅꯣꯛꯅꯤꯡ ꯅꯣꯛꯅꯤꯡꯕ ꯋꯥꯒ ꯑꯃꯛ ꯉꯥꯡꯉꯛꯄꯁꯦ ꯅꯣꯛꯅꯤꯡꯖꯥꯠꯅꯤ ꯀꯪꯕ꯭ꯔꯥ ꯑ ꯅꯪꯁꯨ ꯍꯩꯌꯦ ꯍꯩꯔꯦ ꯏꯥꯟꯅꯩ ꯌꯥꯝꯅ ꯑꯩꯗꯤ ꯑꯍꯥꯟꯕꯗ ꯈꯣꯟꯁꯦ ꯀꯔꯤꯩꯅꯅꯤ ꯃꯈꯣꯟꯁꯤ ꯌꯥꯝ ꯃꯥꯟꯅꯕ ꯂꯩꯕ꯭ꯔꯥ ꯍꯥꯏꯅ ꯈꯜꯂꯝꯃꯤꯅꯤꯀꯣ ꯏ ꯉꯥꯡ ꯊꯣꯛꯄꯒꯤ ꯃꯑꯣꯡꯁꯨ ꯌꯥꯝꯃꯥꯏꯅ ꯑꯒꯛꯅꯕꯅꯤꯁꯦ
ꯑꯗꯨꯗꯤ ꯅꯪ ꯅꯃꯥꯟꯅꯕꯤ ꯑꯣꯏꯔꯝꯕ ꯖꯥꯠꯔꯥ
ꯑꯗ ꯑꯗꯣ ꯉꯁꯤꯗꯤ ꯀꯩꯅꯣ ꯇꯧꯔ ꯀꯩꯕꯥ
ꯁꯣꯏꯔꯅꯤꯒꯀꯣ
ꯑꯥꯎ
ꯅꯣꯏꯁꯦ ꯑꯗꯨꯝ ꯀꯩꯅꯣ ꯍꯥꯏ ꯁ꯭ꯀꯨꯜꯗꯒꯤ ꯄꯨꯜꯂꯒ ꯂꯥꯛꯄ
ꯎꯝ ꯑꯠꯇꯦ ꯀꯂꯦꯁ ꯊꯤꯟ